ꯍꯥꯎ ꯑ ꯇꯥꯕ꯭ꯔꯣ꯫
ꯇꯥꯏꯌꯦ ꯀꯩꯗꯔꯣꯃꯤꯅꯣ꯫
ꯑ ꯍꯦꯄ꯭ꯔ ꯂꯩꯌꯦ ꯅꯪꯗꯤ꯫
ꯆꯞ ꯃꯥꯟꯅꯩꯗ꯫
ꯍꯨꯝ ꯑꯣ꯫
ꯆꯥꯛ ꯊꯣꯡꯉꯕꯣ꯫
ꯍꯥ ꯑꯩꯈꯣꯏꯗꯤ ꯊꯦꯡꯅ ꯊꯣꯡꯉꯦ ꯅꯣꯏꯗꯤ
ꯑꯩꯈꯣꯏꯗꯤ ꯊꯣꯡꯕ ꯍꯩꯔꯤꯗ꯫
ꯑꯣ ꯀꯔꯤ ꯌꯦꯟꯖꯥꯡ ꯊꯣꯡꯕ꯭ꯔꯣ
ꯑ ꯄꯝꯀꯤꯟ ꯃꯅꯥꯗꯣ꯫
ꯑ ꯑ ꯑꯣ ꯍꯥꯎꯕ ꯍꯤꯟꯖꯥꯡꯅꯦ꯫
ꯎꯝ ꯅꯣꯏꯗꯤ ꯀꯩ ꯏꯟꯁꯥꯡ ꯊꯣꯡꯒꯅꯤ
ꯑꯩ ꯑꯩꯈꯣꯏꯗꯤ ꯈꯥꯡꯗ꯭ꯔꯤꯌꯦ ꯊꯦꯡ ꯊꯦꯡꯅ ꯊꯣꯡꯕꯒꯤ ꯈꯨꯗꯛ ꯈꯨꯗꯛꯇꯒꯤ꯫ ꯕꯖꯥꯔꯗꯒꯤ ꯊꯣꯛꯂꯛꯑꯒ ꯂꯧꯕ ꯆꯠꯂꯤ꯫
ꯎꯝ ꯀꯗꯥꯅ ꯑꯩꯁꯦ꯫
ꯀꯔꯤ ꯍꯥꯏꯕ
ꯏꯊꯟꯗꯔꯣ꯫
ꯑ ꯍꯧꯖꯤꯛꯇꯤ ꯏꯊꯟꯗꯗꯌꯦ ꯏꯆꯦꯈꯣꯏ ꯇꯨꯝꯔꯒ ꯂꯥꯏꯕꯒꯤꯀꯣ
ꯍ
ꯅꯪꯗꯤ ꯀꯔꯤ ꯀꯔꯤ ꯇꯧꯔꯒ ꯂꯩꯕ꯭ꯔꯣ꯫
ꯍꯤ ꯍ꯫
ꯎꯝ
ꯑ ꯑꯩꯈꯣꯏꯁꯨ ꯃꯩꯇꯩꯂꯣꯟ ꯉꯥꯡꯕ ꯍꯩꯇꯕꯒꯤ ꯈꯥꯔꯗꯤ ꯋꯥꯗꯤ ꯋꯥꯏꯗ꯫
ꯈꯪꯅꯕꯁꯨ ꯈꯔ ꯂꯩꯇꯕꯅꯤꯅꯀꯣ ꯈꯣꯥꯏ ꯑꯗꯨꯒꯤ꯫ ꯑꯗꯨꯝ ꯀꯣꯜ ꯇꯧꯔꯛꯄ ꯌꯥꯅꯤꯗ ꯅꯪꯒꯤ ꯃꯔꯨꯞꯀꯨꯝꯕ ꯂꯩꯇ꯭ꯔꯗꯤ ꯑꯩꯉꯣꯟꯗꯁꯨ꯫
ꯍꯣꯏ ꯍꯣꯏ ꯇꯧꯔꯛꯀꯦ꯫
ꯑ ꯑꯩꯒꯤ ꯃꯔꯨꯞꯈꯣꯏꯒꯤ ꯅꯝꯕꯔꯒꯨꯝꯕꯁꯨ ꯅꯉꯣꯟꯗ ꯄꯤꯈꯤꯒꯦꯀꯣ꯫
ꯑꯥ꯫
ꯑꯗꯨꯒ ꯅꯣꯏꯁꯨ ꯑꯗꯨꯝ ꯁꯥꯟꯅꯑꯣ ꯑꯩꯈꯣꯏꯗꯤ꯫ ꯒ꯭ꯔꯨꯞꯀꯨꯝꯕꯗ ꯋꯥꯔꯤ ꯁꯅꯥꯅꯤꯡꯉꯥꯏ ꯏꯀꯥꯏꯕꯒꯤꯀꯣ꯫ ꯑꯗꯨꯒꯤ ꯅꯣꯏꯒꯤꯁꯨ ꯑꯗꯨꯝ ꯄꯤꯕꯤꯒꯦ ꯑꯩꯈꯣꯏꯒꯤ ꯃꯔꯨꯞ ꯈꯣꯏꯗ ꯅꯣꯏꯁꯨ ꯑꯗꯨꯝ ꯁꯥꯟꯅꯑꯣ꯫
ꯑꯥ꯫
ꯅꯪꯗꯤ ꯀꯅꯥ ꯀꯅꯥꯒ ꯂꯩꯕ꯭ꯔꯣ
ꯋꯥ ꯀꯣ꯫
ꯑ ꯑꯥ
ꯀꯂ ꯑꯗꯨꯗꯕ ꯀꯣ꯫ ꯀ ꯌꯥꯃꯤꯗ꯫
ꯂꯥꯏꯠ
ꯍꯜꯂꯣ
ꯇꯥꯏꯌꯦ
ꯑꯩꯈꯣꯏꯗꯣ ꯋꯥꯒꯨꯝꯕ ꯄ ꯉꯪꯗ꯭ꯔꯗꯤ ꯌꯥꯗꯦꯒꯨꯝꯕ ꯍꯥꯏꯕꯅꯦ ꯑꯗꯨꯅ ꯑꯗꯨꯝ ꯂꯦꯞ ꯇꯕꯤꯕꯣ ꯋꯥ ꯂꯩꯗ꯭ꯔꯁꯨ ꯉꯥꯡꯅꯨ ꯍꯥꯏꯌꯦ
ꯍꯣꯏ ꯑꯗꯨꯝ ꯋꯥ ꯑꯩꯁꯨ ꯏꯃꯥꯟꯅꯕꯤ ꯍꯣꯏꯗ ꯋꯥ ꯈꯨꯝꯅꯤꯡꯉꯥꯏ ꯂꯩꯗꯕꯒꯤ ꯀꯣꯛ ꯁꯝ ꯂꯩ ꯀ ꯈꯒꯥ ꯄꯥꯔꯒ ꯂꯩꯕꯅꯤ
ꯎꯄꯥꯏ ꯂꯩꯇꯕꯒꯤ ꯃꯔꯛ ꯃꯔꯛꯒꯗꯤ ꯇꯥꯛꯁ ꯇꯤ ꯂꯣꯏꯅꯤꯡꯉꯒꯀꯣ ꯏꯄꯥꯏ ꯂꯩꯗꯇ꯭ꯔꯗꯤ ꯑꯗꯨꯝ ꯇꯧꯔꯒ ꯂꯩꯅꯤ
ꯕꯣꯔꯤꯡ ꯆꯨꯕꯩꯀꯣ
ꯍꯣꯏ ꯑꯁꯤꯒꯤ ꯋꯥꯗꯁꯨ ꯃꯤꯡꯒꯨꯝꯕꯁꯨ ꯀꯥꯎꯕ ꯌꯥꯗꯦꯒꯨꯝꯕ ꯍꯥꯏꯅꯤꯅ ꯌꯥꯝꯅ ꯔꯤꯛꯁ ꯗꯨ ꯆꯥꯎꯃꯟꯕꯒꯤ ꯄꯨꯕ ꯉꯝꯗꯦ
ꯋꯥꯗ ꯄꯉꯥꯡ ꯉꯥꯡꯕꯨꯁꯨꯅꯦ
ꯍꯣꯏ ꯑꯥ ꯃꯤꯒꯤ ꯀꯥꯔꯤꯅꯣ ꯈꯪꯗꯦꯗ ꯉꯥꯡꯕꯁꯨ ꯍꯩꯇꯦ ꯑꯩꯈꯣꯏ
ꯑꯥ
ꯀꯩꯅꯣ ꯐꯖꯅ ꯈꯪꯗꯦ ꯋꯥꯗꯣ
ꯍꯣꯏ ꯃꯤꯒꯨꯝꯅ ꯋꯥꯗꯣ ꯉꯥꯡꯕ ꯍꯩꯔꯗꯤ ꯈꯔ ꯐꯥꯗꯣꯏꯕ
ꯑꯥ
ꯉꯥꯡꯕ ꯍꯩꯇꯕꯒꯤ ꯕꯣꯜ ꯒꯨꯝꯕꯗꯤ ꯌꯦꯡꯕ꯭ꯔꯣ
ꯌꯦꯡꯗꯦꯗ ꯅꯪꯗꯤ
ꯃꯔꯛ ꯃꯔꯛꯇ ꯌꯦꯡꯉꯦ ꯈꯔ ꯅꯨꯡꯉꯥꯏꯕꯒꯨꯝꯕꯗ
ꯑꯩꯗꯤ ꯕꯣꯜꯇ ꯕꯤꯠ ꯂꯩꯇꯕ
ꯑꯣ ꯀꯣꯔꯆꯨꯒꯜ ꯈꯔ ꯅꯨꯡꯉꯥꯏꯕ ꯇꯤꯝꯒꯨꯝꯕ ꯁꯥꯟꯅꯥꯔꯗꯤ ꯑꯗꯨꯝ ꯈꯔ ꯌꯦꯡ ꯌꯦꯡꯉꯦ ꯗꯣ ꯍꯧꯖꯤꯛꯀꯥꯟꯗꯤ ꯃꯇꯝꯗꯣ ꯌꯥꯝꯅ ꯊꯦꯡ ꯊꯦꯡꯅ ꯁꯥꯟꯅꯕꯒꯤ ꯄꯥꯛꯅ ꯌꯦꯡꯗ꯭ꯔꯦ ꯑꯩꯁꯨ
ꯉꯁꯤꯁꯨ ꯕꯣꯜ ꯂꯩꯕ꯭ꯔꯥ
ꯍꯣꯏ ꯑꯗꯨꯝ ꯗꯦꯠ ꯐꯣꯔ ꯐꯥꯎ ꯑꯗꯨꯝ ꯂꯩꯕ ꯃꯥꯜꯂꯦ ꯑꯗꯨ ꯊꯦꯡ ꯊꯦꯡꯅ ꯄꯨꯡ ꯇꯨ ꯊꯥꯔꯇꯤꯒꯨꯝꯕ ꯐꯥꯏꯚ ꯊꯥꯔꯇꯤꯒꯨꯝꯕ ꯁꯨꯃꯥꯏꯅ ꯇꯧꯕꯒꯤ ꯌꯦꯡꯕ ꯉꯝꯗ꯭ꯔꯤꯕ ꯇꯨꯝꯕ ꯃꯇꯝ ꯂꯩꯇꯕꯒꯤꯀꯣ ꯎꯝ ꯎꯝ ꯍꯧꯖꯤꯛ ꯆꯥꯛ ꯍꯦꯟꯖꯥꯡ ꯊꯣꯡꯂꯒ ꯂꯩꯕ꯭ꯔꯣ
ꯍꯣꯡꯕ ꯂꯣꯏꯈ꯭ꯔꯦꯗ ꯂꯣꯏꯔꯦ
ꯅꯣꯏꯗꯤ ꯁꯥꯗꯕ꯭ꯔꯣ
ꯑꯩ ꯌꯥꯝ ꯁꯥꯏꯌꯦ ꯅꯣꯡ ꯆꯔꯁꯨꯨ ꯁꯥꯏꯌꯦ ꯆꯨꯗ꯭ꯔꯁꯨ ꯁꯥꯏꯌꯦꯕ
ꯑꯧ ꯑꯩꯈꯣꯏꯁꯨ ꯌꯥꯝ ꯁꯥꯔꯒ ꯐꯦꯟꯅ ꯊꯥꯔꯁꯨ ꯁꯥꯃꯟꯕꯒꯤ ꯗꯤ ꯂꯩꯕ ꯉꯝꯗ꯭ꯔꯦ ꯅꯣꯡ ꯆꯨꯔꯗꯤ ꯈꯔ ꯐꯥꯗꯣꯏꯅꯤ ꯅꯣꯡꯁꯨ ꯑꯃꯐꯥꯎ ꯆꯨꯗꯕꯒꯤ ꯌꯥꯝ ꯁꯥꯔꯦ
ꯐꯦꯟ ꯊꯥꯔꯁꯨ ꯌꯥꯝ ꯁꯥꯏꯌꯦ
ꯑꯧ ꯐꯦꯟꯒꯤ ꯅꯨꯡꯁꯤꯠ ꯗꯣ ꯌꯥꯝ ꯌꯥꯝ ꯁꯥꯏꯌꯦ ꯁꯥꯃꯟꯕꯒꯤ
ꯎꯝ꯫
ꯀꯨꯀꯤ ꯂꯩꯕ ꯉꯝꯗ꯭ꯔꯦꯅꯦ꯫
ꯋꯥꯁꯨ ꯉꯥꯡꯅꯤꯡꯉꯥꯏ ꯂꯥꯏꯃꯟꯗꯕꯤ ꯀꯔꯤ ꯋꯥ ꯉꯥꯡ
ꯀꯔꯤ ꯇꯧ ꯀꯔꯤ ꯇꯧꯔꯦ ꯆꯛ ꯆꯥꯔꯕ꯭ꯔꯣ ꯀꯩꯟꯁꯥꯡ
ꯍꯣꯏ ꯗꯨꯝ ꯍꯟꯖꯤꯟ ꯍꯟꯖꯤꯟ ꯅ ꯍꯥꯢꯔꯒ ꯋꯥ ꯉꯥꯡꯅꯤꯡꯉꯥꯏ ꯂꯩꯥꯏꯇꯕꯒꯤ
ꯁꯥꯕ꯭ꯔꯣ ꯁꯥꯗꯦ
ꯌꯥꯝ ꯁꯥꯔꯦ ꯑꯗꯨ ꯑꯩꯈꯣꯏꯅ ꯈꯔ ꯋꯥ ꯉꯥꯡꯅꯤꯡꯉꯥꯏꯒꯤ ꯑꯣꯏꯔꯁꯨ ꯑꯗꯨꯒꯨꯝꯕ ꯄꯥꯟꯕ ꯌꯥꯗꯕꯒꯤ ꯋꯥ ꯈꯛ ꯇ ꯑꯣꯏꯕꯒꯤꯀꯣ ꯋꯥ ꯉꯥꯡꯅꯤꯉꯥꯏꯗꯣ ꯌꯥꯝꯅ ꯋꯥꯔꯦ꯫
ꯄꯥꯟꯕ ꯌꯥꯔꯗꯤ ꯑꯁ ꯋꯥꯗꯣ
ꯍꯣꯏ ꯫
ꯂꯩꯅꯧꯕ ꯑꯗꯣ ꯄꯟꯕ ꯌꯥꯗꯕꯒꯤ
ꯑꯧ ꯈ꯭ꯔꯥ ꯍꯩꯇꯕꯒꯤ
ꯑꯣ꯫
ꯃꯤꯒꯨꯝꯅ ꯋꯥ ꯌꯥꯝ ꯉꯥꯡꯅꯤꯉꯥꯏꯁꯨ ꯍꯥꯏꯗ꯭ꯔꯦ ꯑꯗꯨꯅ꯫ ꯀꯔꯤ ꯍꯥꯏꯔꯗꯤ ꯐꯥꯒꯦꯔꯥ ꯈꯪꯗ꯭ꯔꯦ꯫
ꯑꯩꯗꯤ ꯉꯁꯤ ꯉꯁꯤꯅ ꯇꯧꯕꯅꯤꯅ
ꯑꯧ ꯑꯗꯨ ꯐꯖꯅ ꯇꯧꯋꫭ ꯑꯁꯤ꯫ ꯅꯪꯒꯤ ꯃꯔꯨꯞꯀꯨꯝꯕ ꯈꯣꯏꯗꯤ ꯑꯁꯤꯒꯨꯝꯕꯗ ꯌꯥꯎꯗꯕ꯭ꯔꯥ꯫
ꯌꯥꯎꯋꯦꯗ꯫
ꯑꯣ ꯃꯣꯏꯗꯁꯨ ꯑꯗꯨꯝ ꯋꯥꯔꯤ ꯁꯅꯥꯋꯣꯅ ꯑꯗꯨꯗꯤ꯫
ꯃꯣꯏꯁꯨ ꯊꯕꯛ ꯆꯠꯄꯒꯤꯅꯤꯀꯣ ꯆꯄꯒ ꯑ ꯀꯣꯜ ꯇꯧꯕ ꯐꯪꯗꯕ꯫
ꯑꯣ ꯅꯨꯡꯗꯥꯡꯒꯨꯝꯕ ꯈꯛꯇꯀꯣ ꯃꯔꯛ ꯃꯔꯛꯇꯒꯨꯝꯕ ꯅꯪꯗꯤ ꯊꯕꯛ ꯇꯧꯗꯕ꯭ꯔꯥ꯫
ꯇꯧꯗꯦꯗ꯫
ꯑꯗꯨ ꯑꯣꯏꯔꯗꯤ ꯑꯈꯣꯏ ꯑꯩꯒꯤ ꯃꯔꯨꯞ ꯍꯣꯏ ꯍꯣꯁꯄꯤꯇꯥꯜꯒꯨꯝꯕ ꯆꯠꯇꯕꯒꯨꯝꯕ ꯃꯇꯝ ꯂꯩꯔꯗꯤ ꯃꯣꯏꯒꯤꯁꯨ ꯇꯧꯕꯤꯅꯤꯡꯉꯥꯏ ꯍꯥꯏꯕꯤꯒꯦ ꯅꯉꯣꯟꯗ꯫
ꯎꯝ꯫
ꯑꯗꯨꯝ ꯐ꯭ꯔꯤꯗ ꯂꯩꯕ ꯃꯍꯨꯠꯇꯗꯤ ꯈꯔ ꯈꯔ ꯁꯥꯟꯅꯅꯤꯡꯉꯥꯏ꯫
ꯏꯪꯂꯤꯁꯁꯨ ꯉꯥꯡꯕ ꯌꯥꯗ꯭ꯦꯀꯣ꯫
ꯑꯥ ꯈꯔ ꯍꯥꯏꯕꯗꯤ ꯑꯈꯣꯏꯅ ꯉꯥꯡꯕꯥ ꯎꯝ ꯃꯩꯇꯩꯂꯣꯟꯗꯣ ꯉꯥꯡꯊꯣꯛ ꯄꯥ ꯍꯩꯇꯕ ꯃꯇꯝꯗꯗꯤ ꯑꯗꯨꯝꯗꯤ ꯃꯤꯛꯁ ꯇꯧꯕ ꯌꯥꯕ ꯃꯥꯜꯂꯦ꯫
ꯎꯝ ꯄꯨꯔꯥꯗꯤ ꯍꯥꯏꯕ ꯌꯥꯗꯦꯀꯣ꯫
ꯑꯧ ꯑꯩꯁꯨ ꯍꯧꯖꯤꯛ ꯅꯍꯥꯟꯗꯤ ꯃꯩꯇꯩꯂꯣꯟ ꯈꯪꯗꯕꯅꯤ ꯍꯣꯁꯇꯦꯜꯗ ꯂꯥꯛꯏꯕꯗꯒꯤꯀꯣ ꯃꯩꯇꯩ ꯈꯣꯏ ꯃꯅꯥꯛ ꯇ ꯂꯩꯕꯤ ꯍꯧꯖꯤꯛꯇꯤ ꯈꯔꯥꯗꯤ ꯍꯥꯏꯕ ꯍꯧꯔꯦ ꯑꯣ꯫ ꯀꯔꯤꯁꯨ ꯍꯩꯗꯝꯅꯤ ꯑꯩꯁꯨ ꯅꯍꯥꯟꯗꯤ꯫ ꯃꯣꯏꯒꯤ ꯃꯅꯥꯛꯇ ꯂꯩꯕꯗꯒꯤ ꯌꯥꯝ ꯂꯨꯗꯝꯅꯦ ꯑ ꯃꯔꯨꯞ ꯑꯃ ꯑꯅꯤꯗꯣ ꯈꯔ ꯊꯥꯁꯤꯛ ꯁꯤꯛꯁ ꯃꯟꯁꯀꯨꯝꯕ ꯄꯨꯜꯂꯗꯤꯀꯣ ꯌꯥꯝ ꯊꯨꯅ ꯍꯥꯏꯕꯅꯦ ꯃꯩꯇꯩꯂꯣꯟꯗꯤ꯫ ꯌꯥꯝ ꯏꯖꯤ ꯑꯣꯏꯕꯅꯦ ꯍꯧꯖꯤꯛꯇꯤ ꯌꯥꯝ ꯌꯥꯝ ꯍꯥꯏꯅꯗꯤ ꯍꯥꯏꯕꯗꯤ ꯍꯥꯏꯇꯦ ꯑꯗꯨ ꯑꯣꯏꯔꯁꯨ ꯑꯗꯨꯝ ꯊꯨꯅꯗꯤ ꯍꯥꯏꯕꯅꯦ ꯍꯤꯟꯗꯤ ꯈꯣꯏꯒꯨꯝꯕꯗꯒꯤꯗꯤꯀꯣ꯫ ꯂꯥꯏꯕꯅꯦ ꯌꯥꯝ꯫ ꯃꯩꯇꯩꯂꯣꯟꯅ꯫ ꯈꯪꯗ꯭ꯔ‌ꯦꯗ
ꯔꯣꯁꯦ ꯌꯥꯃꯤ꯫
ꯍꯣꯏ ꯑ ꯃꯣꯏꯒꯤ ꯌꯥꯝꯃꯟꯕꯒꯤ ꯒ꯭ꯌꯥꯟ ꯇꯥꯗ꯭ꯔꯒ ꯂꯩꯔꯦ꯫ ꯑꯗꯨ ꯑꯣꯏꯔꯁꯨ ꯑꯩꯈꯣꯏ ꯑꯗꯨꯝ ꯁꯣꯏꯕ ꯃꯇꯝ ꯂꯩꯕꯅꯤꯅꯀꯣ ꯑꯗꯨꯝ ꯈꯔ ꯈꯔꯗꯤ ꯁꯣꯏꯔꯒꯗꯤ ꯂꯩꯏꯕꯅꯦꯗ꯫
ꯔꯨꯜ ꯂꯩꯇꯔꯗꯤ ꯑꯁ ꯅꯨꯡꯉꯥꯏꯒꯅꯤꯌꯦ
ꯑꯧ ꯃꯣꯏꯒꯤꯗꯣ ꯌꯥꯝꯅ ꯂꯥꯏꯃꯟꯕꯒꯤ ꯋꯥꯁꯨ ꯉꯥꯡꯕꯗꯣ ꯀꯟꯇ꯭ꯔꯣꯜ ꯇꯧꯗ꯭ꯔꯗꯤ ꯌꯥꯗꯕ꯫ ꯑꯗꯨꯅ ꯃꯔꯛ ꯃꯔꯛꯗꯗꯤ ꯁꯣꯏꯕ ꯃꯇꯝ ꯌꯥꯝ ꯂꯩꯌꯦꯗ ꯑꯩ ꯁꯣꯏꯔ ꯁꯨꯅ ꯑꯗꯨꯝ ꯇꯧꯔꯒꯗꯤ ꯂꯩꯔꯦ꯫
ꯑꯣꯏꯅꯕ ꯇꯧꯑꯣ꯫
ꯍꯦꯍꯦꯍꯦ꯫ ꯇ꯭ꯔꯥꯏ ꯇꯧꯔꯁꯨ ꯆꯤꯟꯗꯒꯤ ꯁꯣꯏꯔꯒ ꯊꯣꯛꯂꯛꯄꯒꯤ
ꯑꯣ꯫
ꯍꯧꯖꯤꯛꯇꯤ ꯀꯔꯤ ꯇꯧꯔꯒ ꯂꯩꯕ꯭ꯔꯣ
ꯍꯥ ꯐꯖꯅ ꯇꯥꯗꯦ ꯅꯦꯠꯋꯥꯛ
ꯑꯣ ꯉꯥꯏꯒꯣ ꯑꯣ ꯑꯣ ꯑꯣ ꯍꯧꯖꯤꯛꯇꯤ ꯀꯔꯤ ꯇꯧꯔꯒ ꯂꯩꯕ꯭ꯔꯣ ꯍꯥꯏꯕ꯫
ꯑꯉꯥꯡꯒꯤ ꯆꯥꯛ ꯊꯣꯡꯉꯤꯅꯦ ꯍꯧꯖꯤꯛꯇꯤ
ꯎ
ꯉꯁꯤꯗꯤ ꯀꯔꯤ ꯊꯕꯛ ꯇꯧꯔꯦ ꯅꯪꯗꯤ
ꯑꯥ ꯑꯩꯈꯣꯏ ꯍꯧꯖꯤꯛꯀꯥꯟ ꯁꯨꯇꯤ ꯂꯩꯕꯒꯤ ꯑꯗꯨꯝ ꯔꯨꯝꯗ ꯈꯛꯇ ꯂꯩꯔꯦꯗ ꯃꯄꯥꯟ ꯊꯣꯛꯅꯤꯡꯉꯥꯏꯁꯨ ꯁꯥꯕꯒꯤ꯫
ꯎꯝ
ꯑꯗꯨꯝ ꯔꯨꯝꯗ ꯈꯥꯛꯛꯇ ꯂꯏꯔ‌ꯦꯅ‌ꯦ ꯀꯔꯤꯁꯨ ꯇꯧꯅꯤꯡꯉꯥꯏꯁꯨ ꯂꯩꯇꯕꯅꯤꯅ
ꯏꯔꯥꯡꯁꯦ ꯐꯠꯇꯕꯅꯤꯅ꯫
ꯍꯣꯏ ꯌꯥꯝ ꯐꯠꯇꯦ
ꯃꯄꯥꯟꯁꯨ ꯊꯣꯛꯄ ꯌꯥꯗ꯭ꯔꯦ ꯏꯅꯤꯡ ꯇꯝꯄꯁꯨ ꯆꯠꯄ ꯌꯥꯗꯔ‌ꯦ
ꯑꯧ ꯋꯥ ꯉꯥꯡꯅꯤꯡꯉꯥꯏꯁꯦ ꯀꯔꯤ ꯋꯥ ꯉꯅꯅꯤ ꯄꯥꯈ꯭ꯔꯥ
ꯋꯥ ꯍꯥꯏꯕꯗꫭ ꯁꯤꯅꯤꯗ
ꯍ ꯃꯣꯏꯒꯤꯗꯨ ꯔꯨꯜꯁ ꯌꯥꯝꯃꯟꯕꯒꯤ ꯕꯦꯛꯒ꯭ꯔꯥꯎꯟꯗꯁꯨ ꯃꯤꯉꯣꯟꯗ ꯋꯥ ꯉꯥꯡꯕ ꯌꯥꯗꯦꯒꯨꯝꯕꯁꯨ ꯌꯥꯝꯅ ꯇꯥꯎꯕꯤꯒꯦꯀꯣ ꯌꯥꯝ ꯋꯔ‌ꯦ ꯑꯁ‌ꯦꯕꯒꯤ
ꯃꯤ ꯈꯪꯗ ꯈꯪꯗꯕꯗꯤꯀꯣ ꯕ‌ꯦꯛꯒꯔꯥꯎꯟ ꯌꯥꯝ ꯂꯥꯡꯉꯤꯕ ꯑꯩꯈꯣꯏꯁꯨ
ꯑꯧ
ꯑꯗꯨ ꯌꯥꯝ ꯂꯥꯡꯈ꯭ꯔ
ꯎꯝ ꯑꯗꯨꯗꯒꯤ ꯕꯦꯛꯒ꯭ꯔꯥꯎꯟ ꯅꯣꯏꯁ ꯌꯥꯝꯕ ꯂꯩꯔꯗꯤ ꯃꯤꯅ ꯀꯣꯜ ꯇꯧꯔꯝꯈꯤ ꯍꯒ ꯇꯧꯔꯒ ꯂꯩꯔꯕꯅꯤ ꯑꯁ ꯈꯪꯗ꯭ꯔꯦꯗ ꯃꯣꯏꯒꯤꯁꯦ ꯌꯥꯝ ꯌꯥꯝꯃꯦ
ꯑꯩꯁꯨ ꯉꯔꯥꯡꯗꯒꯤ ꯈꯪꯕꯅꯦꯁꯦ